ꯎꯝ ꯅ
ꯑꯣ ꯑꯗꯣ ꯑꯩꯅ ꯇꯧꯕ ꯌꯥꯗ꯭ꯔꯦ
ꯌꯥꯒꯅꯤ ꯑꯁꯤ ꯂꯣꯏꯔꯒ ꯑꯩ ꯍꯥꯏꯕꯤꯒꯦ
ꯍ
ꯎꯝ ꯆꯥꯁꯦ ꯍꯥꯏꯌꯦ ꯑꯩꯈꯣꯏ ꯂꯣꯏꯃꯛ
ꯀ꯭ꯔꯤꯅꯣ
ꯎꯝ ꯀꯆ ꯏꯕꯨꯡꯅ ꯑꯩꯈꯣꯏ ꯑꯩꯈꯣꯏꯗꯒꯤ ꯑꯩꯈꯣꯏ ꯑꯩꯈꯣꯏꯒꯤ ꯀꯆꯦꯛ ꯏꯕꯨꯡ ꯑꯃ ꯂꯌꯦ ꯍꯥꯎ ꯄꯨꯝꯗꯒꯤ ꯗꯒꯤ ꯃꯤ ꯌꯥꯝ ꯐꯌꯦ ꯒꯥꯔꯤꯁꯨ ꯂꯩꯌꯦ ꯃꯥꯒꯦ ꯑꯗꯨꯗꯊ ꯄꯨꯔꯛꯑꯦ ꯍꯥꯏꯅꯤ ꯃꯥ ꯆꯨꯞꯇꯒꯤ
ꯑꯣꯟ ꯈꯨꯟ ꯆ ꯄꯨꯅꯦ
ꯍꯣꯏ ꯍꯄꯝꯒꯂ ꯅꯦ ꯑꯦ ꯁꯟꯗ꯭ꯔꯤ ꯂꯦꯞ ꯂꯦꯞ꯭ꯔꯒ ꯂꯥꯞꯅꯦ ꯍꯦ ꯉꯁꯤ ꯆꯤꯅꯥ
ꯑꯌꯥ
ꯎꯝ ꯎꯝ
ꯎꯝ
ꯅꯪꯒꯤꯗꯣ ꯗꯥꯏꯔꯦꯛ ꯁꯝꯃꯤꯠ ꯇꯧꯕ ꯌꯥꯒꯅꯤ ꯈꯜꯂꯦ ꯑ ꯑꯩꯈꯣꯏꯁꯨ ꯑꯩꯈꯣꯏꯒꯤꯁꯨ ꯃꯔꯛ ꯃꯔꯛꯇ ꯑꯗꯨꯝ ꯇꯧꯋꯦ
ꯁꯨꯃꯥꯏꯅ ꯁꯃꯤꯠ ꯀꯔꯤꯁꯨ ꯊꯣꯛꯇꯦ
ꯑꯩ ꯍꯥꯏꯕꯤꯒꯦ ꯁꯤ ꯂꯣꯏꯔꯒ
ꯎꯝ
ꯆꯔꯗꯦ ꯎꯝ ꯑꯗꯨ ꯑ ꯑꯥ ꯅꯣꯏꯗ ꯃꯤꯃꯤ ꯌꯣꯜꯂꯦꯀꯣ ꯁꯤꯡꯖꯨꯒꯨꯝꯕꯗꯤ ꯑꯗꯨꯝ ꯆꯥꯕ ꯌꯥꯏꯅ
ꯆꯥꯕ ꯌꯥꯏ ꯋꯥꯏ ꯁꯤꯡꯖꯨꯁꯨ ꯐꯪꯉꯦ ꯑꯗꯨꯝ ꯌꯣꯜꯂꯦ
ꯎꯝ ꯍꯥꯎꯕ꯭ꯔꯣ ꯑꯗꯣ
ꯑꯗꯨ ꯑꯗꯨꯝ ꯍꯥꯎꯋꯦ ꯍꯣꯏ ꯑꯗꯨꯒ ꯀꯩꯅꯣ ꯑꯩꯈꯣꯏꯗ ꯑꯩꯈꯣꯏꯅ ꯀꯩꯅꯣ ꯍꯥꯏꯐꯇꯤꯗ ꯌꯣꯟꯕꯗꯨꯗꯤ ꯌꯥꯝꯗꯦꯅꯦ ꯌꯥꯡꯈꯩꯒꯤ ꯑꯗ ꯎꯗꯒꯗꯗꯤ ꯣꯔ ꯂꯩꯏ ꯑꯝ ꯃꯃꯦ ꯁꯤꯗꯥꯥꯏ
ꯑ ꯌꯥꯏꯅ ꯍꯥꯏꯞꯁꯀꯤꯗꯣ ꯄꯣꯠ ꯇꯥꯡꯉꯦ ꯑꯁꯦꯡꯕꯒꯤ ꯂꯥꯏꯝꯒꯨꯝꯕꯗꯁꯨ ꯕꯖꯥꯔꯒꯨꯝꯕ ꯗꯨꯀꯥꯟ ꯑꯇꯣꯞꯄꯁꯤꯡꯗꯤ ꯐꯤꯐꯇꯤꯒꯨꯝꯕ ꯈꯛꯇ ꯂꯕꯅꯦ ꯐꯤꯐꯇꯤꯔꯥ ꯐꯣꯔꯇꯤꯔꯥ ꯂꯥꯏꯝꯗꯤ ꯍꯣꯏ ꯏ ꯑꯦꯇꯤꯅꯤꯀꯣꯟꯥꯏ ꯇꯤꯔꯥ ꯇꯤꯔꯥ ꯂꯥꯏꯝꯗ
ꯑꯩꯆ
ꯎꯝ
ꯅꯍꯥꯟꯗꯣ ꯂꯧꯔꯒ ꯆꯥꯕ ꯌꯥꯡꯈꯩꯒꯤ ꯑꯗꯨꯣ ꯀ ꯀꯦꯔꯥ ꯍꯥꯏꯔꯒ ꯌꯥꯡꯈꯩꯒꯤꯅꯦ ꯍꯥꯏꯌꯦ ꯌꯥꯝꯃꯦ
ꯁꯤꯡꯖꯨ ꯆꯥꯅꯤꯡꯉꯦ
ꯕꯣꯔꯥꯁꯨ ꯌꯣꯜꯂꯦ ꯌꯣꯟꯗꯦ ꯍꯥꯏꯕꯗꯣ ꯕꯣꯔꯥꯁꯨ ꯌꯣꯜꯂꯣꯏ ꯎꯝ ꯆ ꯆ ꯆꯃꯣꯁꯥ ꯁꯨꯏ ꯑꯂꯦ
ꯎꯝ ꯊꯥꯠꯂꯤ ꯃꯃꯥꯡꯗꯣ ꯌꯥꯝ ꯈꯪꯅꯤꯡꯈ꯭ꯔꯦ ꯑꯩ ꯋꯥꯈꯥꯎ ꯋꯥꯕ ꯍꯧꯔꯦ ꯑꯃꯨꯛ
ꯑꯣ ꯍ
ꯍ ꯆꯠ ꯆ
ꯑꯥꯏ ꯋꯥꯔꯤ ꯃꯥ ꯅ ꯀꯞꯅꯤꯡꯕ ꯋꯥꯔꯤ ꯑꯃꯜꯂꯤ ꯤ ꯀꯦ ꯀꯧꯕ ꯋꯥꯉ ꯔꯒꯦ
ꯎꯝ ꯍꯣꯏꯗ
ꯍꯧꯖꯤꯛꯗꯤꯜꯂꯤꯔꯣ ꯎꯝ ꯑꯇꯣꯋꯥꯡꯗꯨꯗ
ꯅꯠꯇꯦ ꯅꯣꯏꯅ ꯕꯣꯜꯒꯤ ꯖꯔꯁꯤ ꯂꯧꯔꯦꯅ ꯂꯤꯠꯂꯦꯅ ꯑꯗꯣ ꯀꯌꯥ ꯀꯌꯥꯒ ꯂ ꯎ ꯋꯥ
ꯐꯣꯔ ꯍꯟꯗ꯭ꯔꯦꯗ ꯑꯩꯒꯤꯗꯣ ꯈꯔ ꯆꯤꯐ ꯑꯣꯏꯕꯒꯤ ꯂꯧꯕ ꯃꯤꯒꯤꯗꯤ ꯋꯥꯟ ꯊꯥꯎꯖꯟ ꯍꯦꯜꯂꯦꯗ ꯀ꯭ꯋꯥꯂꯤꯇꯤ ꯏ ꯂꯑꯅꯦ ꯑꯗꯨ ꯅꯪꯁꯨ ꯂꯥꯎꯅꯤꯡꯕ꯭ꯔꯥ
ꯅꯠꯇꯦ ꯕꯣꯟꯅ ꯂꯧꯅꯤꯡꯉꯦ ꯍꯥꯏꯅ ꯍꯥꯏꯕꯗ
ꯑ ꯑꯁ ꯃꯤ ꯃꯤꯁꯤꯡꯗꯣ ꯑ ꯃꯄꯥꯟꯗ ꯂꯥꯛꯏꯕ ꯃꯤꯁꯤꯡꯗꯣ ꯑꯁꯤ ꯃꯅꯤꯄꯨꯔꯗꯒꯤ ꯖꯔꯁꯤ ꯁꯤ ꯑꯗꯨꯝ ꯂꯧꯔꯒ ꯊꯥꯏ ꯑꯩꯁꯨ ꯏꯃꯥꯟꯅꯕ ꯑꯃꯒꯤ ꯅꯍꯥꯟꯗꯣ ꯖꯔꯁꯤ ꯑꯍꯨꯝ ꯃꯔꯤ ꯎꯃ ꯊꯥꯔꯦ ꯑꯁꯤ ꯑꯗꯨꯒꯤ ꯂꯧꯔꯒ
ꯑ
ꯃꯄꯥꯟꯗꯗꯤ ꯑꯣꯔꯤꯖꯤꯅꯦꯜ ꯉꯥꯛꯇ ꯂꯥꯛꯑꯦ ꯍꯥꯏꯌꯦꯦ ꯌꯣꯜꯂꯦ ꯍꯥꯏꯑꯦ ꯑꯗꯨꯒꯤ ꯕꯦꯡꯒ꯭ꯂꯣꯔꯗ ꯂꯥꯛꯕ ꯑꯗꯨ ꯑꯩ ꯑꯍꯨꯝ ꯃꯔꯤ ꯂꯧꯔꯒ ꯊꯥꯈꯤꯕꯅꯦ ꯂꯥꯁ ꯏꯌꯥꯔꯗꯣ
ꯎꯝ ꯎꯝ ꯈꯔ ꯇꯥꯡꯕ ꯃꯥꯁꯨ ꯂ ꯍꯥꯞꯅꯤꯡꯉꯦ ꯂꯤꯁꯤꯡ ꯑꯃꯒꯨꯝꯕ ꯂꯤꯁꯤꯡ ꯑꯃ ꯐꯥꯏꯚ ꯋꯥꯟ ꯊꯥꯎꯖꯟ ꯐꯥꯏꯚ ꯍꯟꯗ꯭ꯔꯦꯠꯀꯨꯝꯕ ꯍꯦꯟꯕꯒꯨꯝꯕ
ꯎꯝ ꯄꯩꯁꯥ ꯄꯥꯏꯕꯅꯤꯅꯀꯣ ꯃꯤꯗꯤ ꯑꯩꯁꯨ ꯂꯧꯅꯤꯡꯕꯅꯦ ꯑꯩꯗꯣ ꯑ ꯑꯩꯅ ꯍꯥꯞꯄꯗꯣ ꯏꯃꯥꯟꯅꯕꯤꯅ ꯂꯧꯕꯤꯕꯅꯦ
ꯑꯥ
ꯐ꯭ꯔꯤꯗ ꯅꯠꯇꯦ ꯅꯪ ꯄꯩꯁꯥ ꯂꯩꯕ ꯀꯥꯟꯗ ꯑꯗꯨꯝ ꯄꯤꯌꯣ ꯍꯥꯏꯌꯦꯦ
ꯑ ꯌꯥꯝ ꯐꯥꯏꯅ ꯎ ꯍꯕ
ꯍ ꯍꯧꯒꯤꯁꯨ ꯋꯥꯟ ꯊꯥꯎꯖꯟ ꯐꯥꯏꯚ ꯍꯟꯗ꯭ꯔꯦꯠ ꯄꯤꯅꯤꯡꯉꯥꯏ ꯂꯥꯛꯑꯦ ꯑꯩ
ꯑꯣꯛꯇꯣꯕꯔ ꯑꯣꯛꯇꯣꯕꯔꯗ ꯑꯣꯏꯕꯅꯤꯅ ꯃꯈ ꯈꯔ ꯋꯥꯅꯤꯡꯉꯥꯏ ꯂꯩꯇꯦꯗ ꯑꯗꯨꯕꯨꯗꯤ
ꯖꯨꯂꯥꯏ ꯖꯨꯟ ꯖꯨꯟ ꯂꯣꯏꯈ꯭ꯔꯅꯤ ꯖꯨꯂꯥꯏ ꯑꯒꯁ ꯁꯦꯞꯇꯦꯝꯕꯔ ꯎꯝ
ꯑꯣꯛꯇꯣꯕꯔꯗ ꯄꯤꯌꯣ ꯍꯥꯏꯌꯦ
ꯎꯝ ꯐꯥꯏꯚ ꯍꯟꯗ꯭ꯔꯦꯠꯤ ꯐꯥꯏꯚ ꯍꯟꯗ꯭ꯔꯦꯠꯗꯤ ꯕꯟꯗ ꯄꯤ ꯍ
ꯅꯝꯕꯔꯅꯤꯅꯔꯤ ꯊ꯭ꯔꯤ ꯊꯥꯎꯖꯟ ꯑꯩꯅ ꯐꯣꯔ ꯊꯥꯎꯖꯟ ꯎꯝ
ꯚꯦꯠꯅꯥꯝ ꯆꯠꯅꯤꯡꯈ꯭ꯔꯦ ꯊꯥꯏꯂꯦꯟꯁꯨ ꯖꯄꯥꯟꯁꯨ
ꯑꯦꯞꯁ ꯑꯃ ꯗꯦꯇꯤꯡ ꯇꯧꯕꯒꯤ ꯑꯦꯞꯁ ꯑꯃ ꯂꯩꯌꯦꯅ ꯄꯄꯥ ꯑꯣꯏꯣꯏꯔ
ꯎꯝ ꯑꯁ ꯈꯔ ꯄꯩꯁꯥ ꯄꯥꯏꯕꯁꯤꯡꯗꯣ ꯂꯥꯎꯕ ꯂꯥꯛꯀꯅꯤꯀꯣ ꯍꯣꯏꯕꯨꯣ ꯄꯥꯎꯁꯦꯗ ꯍꯪꯗꯦꯗ ꯃꯤ ꯌꯥꯝ ꯐꯥꯕ ꯂꯥꯛꯑꯗꯤ ꯄꯨꯨꯟꯗꯣꯛꯔꯒ ꯆꯠꯀ꯭ꯔꯅꯤ ꯍꯥꯏꯗꯤ ꯍꯥꯏꯗꯤ ꯍꯥꯏꯗꯣꯛꯀꯅꯨꯀꯣ
ꯅꯨꯄꯤ ꯑ
ꯎꯝ
ꯃꯌꯥꯡ ꯅꯨꯄꯤ ꯑꯃꯒꯅꯤꯁ ꯆꯥꯏꯅꯤꯁ ꯅꯨꯄꯥ ꯑꯃꯜꯂꯦ ꯃꯥꯜꯂꯦ ꯑꯗꯨꯒꯤ ꯑꯦꯞꯁꯇꯗꯒꯤ ꯈꯪꯅꯕ ꯃꯥꯜꯂꯦ ꯏꯟꯗꯤꯦꯗ ꯎꯅꯕ ꯂꯥꯛꯄ ꯅꯨꯄꯥꯥꯟꯗ
ꯑꯥ ꯍꯣꯏ ꯅꯨꯄꯥꯈꯣꯏꯕꯤ ꯅꯨꯆꯥꯒꯤꯗꯤ ꯄꯩꯁꯥꯗꯣ
ꯎꯝ
ꯏꯟꯗꯤꯌꯥꯗꯗꯤ ꯆꯪꯕ ꯅꯨꯡꯉꯥꯏꯕꯅꯦ ꯃꯣꯏꯗꯣ ꯂꯧꯁꯤꯟꯕ ꯉꯝꯗꯕ
ꯂꯧꯁꯤꯟꯕ ꯉꯝꯗꯕ ꯂꯧꯁꯤꯟꯕ ꯉꯝꯗꯕ
ꯈꯪꯗꯦ ꯑꯩꯈꯣꯏ ꯄꯨꯟꯁꯤꯁꯦ
ꯃꯣꯏꯗꯤ ꯀ꯭ꯔꯤ ꯊꯕꯛ ꯇꯧꯕꯒꯤꯔꯥꯀꯣ ꯑ ꯑꯗꯨꯃꯨꯛ ꯄꯩꯁꯥ ꯄꯥꯏꯔꯒ ꯂꯩ ꯀꯩꯅꯣꯝꯇꯥ
ꯍꯣꯏ ꯑꯁ ꯃꯄꯥꯟ ꯑꯇꯣꯞꯄ ꯀꯟ ꯀꯟꯇ꯭ꯔꯤꯁꯤꯡꯗꯤ ꯄꯩꯁꯥ ꯇꯥꯟꯕꯗꯣ ꯌꯥꯝ ꯅꯨꯡꯉꯥꯏꯌꯦꯅ ꯏꯁ ꯏꯟꯗꯤꯌꯥꯗꯗꯤ
ꯏꯆꯦꯒꯤ ꯑꯥ ꯍꯧꯖꯤꯛ ꯑꯥ ꯍꯧꯖꯤꯛ ꯄꯨꯟꯅ ꯄꯨꯟꯕ ꯅꯨꯄꯤ ꯑꯃ ꯖꯦꯃꯩ ꯅꯨꯄꯤ ꯑꯃ ꯂꯩꯌꯦ ꯅꯥꯒꯂꯦꯟ ꯗꯒꯤ ꯃꯥꯒꯤ ꯕꯣꯏ ꯐ꯭ꯔꯦꯟꯁꯨ ꯑꯥ ꯎꯝ ꯆꯥꯏꯅꯤꯁ ꯃꯥꯜꯂꯦ ꯍꯥ ꯑ ꯍꯥꯟꯅ ꯃꯥꯅ ꯃꯥ ꯑꯦꯛꯁ ꯑꯣꯏꯈ꯭ꯔ ꯃꯥꯜꯂꯦ ꯍꯧꯖꯤꯛꯇꯤ ꯃꯥ ꯃꯥꯕꯨ ꯀꯣꯏꯅꯕ ꯃꯇꯝꯗ ꯑꯥ ꯏꯪꯈꯣꯜ ꯂꯧꯕꯤꯌꯦ ꯍꯥꯏꯌꯦ
ꯑꯣ
ꯅꯥꯒꯂꯦꯟꯗꯀꯣ ꯅꯥꯒꯂꯦꯟꯗ ꯑꯍꯣꯏ ꯃꯥꯒꯤ ꯃꯤꯡꯗ ꯅꯨꯄꯤ ꯒꯤ ꯃꯤꯡꯗꯀꯣ ꯃꯥꯒꯤ ꯃꯃꯥꯒꯤ ꯃꯤꯡꯗ ꯍꯥꯏꯕ꯭ꯔꯥ ꯅꯨꯄꯤꯒꯤ ꯃꯃꯥꯒꯤ ꯃꯤꯡꯗ ꯍꯥꯏꯕ꯭ꯔꯥ
ꯏꯁꯁ ꯌꯥꯝ ꯐꯥꯏꯅ ꯃꯣꯏꯗꯤ ꯂꯥꯛꯄꯁꯨ ꯌꯥꯔꯣꯏ
ꯎꯝ ꯍꯧꯖꯤꯛ ꯇꯤ ꯕ꯭ꯔꯦꯛꯀꯞ ꯇꯧꯈ꯭ꯔꯦ ꯑꯥ ꯍꯧꯖꯤꯛ ꯑꯥ ꯐꯣꯟꯗꯤ ꯅꯨꯄꯤꯒꯤ ꯑꯣꯏꯈ꯭ꯔꯦꯅ ꯍꯧꯖꯤꯛꯇꯤ
ꯑꯍꯥ ꯑꯗꯨꯒꯨꯝꯕꯗꯤ ꯄꯥꯝꯃꯦꯍꯦ ꯑꯩ-
ꯎꯝ ꯎꯍꯨꯝ ꯎꯍꯨꯝ ꯎꯍꯨꯝ
ꯃꯆꯥ ꯑꯣꯏꯔꯁꯨ ꯂꯧꯕꯤꯔꯗꯤ ꯌꯥꯔꯦꯗ ꯏꯌꯥꯝ
ꯎꯝ
ꯑꯁ ꯅꯨꯡꯉꯥꯏꯅꯤꯍꯦ ꯍꯥꯏꯕꯤꯌꯣ ꯍꯥꯏꯌꯣ ꯑꯩꯈꯣꯏꯕꯨ-
ꯑꯍ ꯑꯗꯨꯒꯤ ꯏꯆꯦꯅ ꯑꯁ ꯅꯪ ꯅꯪꯅ ꯂꯤꯡ ꯂꯩꯔꯗꯤ ꯑꯩꯒꯤꯁꯨ ꯑꯃ ꯁꯦꯝꯕꯤꯌꯨꯅ ꯍꯥꯏ ꯉꯥꯏꯕ ꯎꯝꯁꯤ ꯑꯍ ꯍ
ꯃꯁꯛ ꯌꯥꯝ ꯐꯖꯗ꯭ꯔꯁꯨ ꯌꯥꯏꯌꯦ
ꯑꯥ ꯄꯩꯁꯥ ꯇꯤꯡꯕꯗꯣ ꯄꯥꯝꯃꯨꯗꯦ ꯍꯥꯏꯌꯦ ꯃꯣꯏꯗꯤ
ꯎꯝ ꯃꯣꯏꯒꯤꯗꯤ ꯗꯨꯝ ꯂꯩꯕꯅꯤꯅ
ꯎꯝ
ꯅꯨꯡꯉꯥꯏꯍꯦ ꯃꯤꯗꯤ ꯕ꯭ꯔꯦꯛ ꯑꯞ ꯇꯧꯔꯁꯨ ꯑꯗꯨꯝ ꯃꯥꯒꯤꯗꯤ ꯑꯗꯨꯝ ꯄ꯭ꯔꯣꯐꯦꯠ ꯂꯌꯦꯅ
ꯎꯝ ꯁꯨꯃꯥꯏꯅ ꯇꯧꯕ ꯃꯤ ꯌꯥꯝ ꯂꯩꯌꯦ
ꯁꯤꯗꯒꯤ ꯃꯥꯏꯔꯦꯟ ꯂꯧꯕꯀꯣ ꯀꯩꯅꯣꯒꯤ ꯃꯌꯥꯡꯈꯣꯏꯒꯤ ꯃꯥꯏꯔꯦꯟ ꯂꯧꯔꯒ ꯉꯁꯤ ꯊꯣꯡꯕ ꯍꯥꯎ ꯇꯕꯗꯣ ꯃꯍꯤ ꯌꯥꯝ ꯂꯥꯡꯉꯤ
ꯇꯥꯡꯕ꯭ꯔꯥ
ꯎꯝ ꯈꯪꯗꯦ ꯑꯩꯈꯣꯏ ꯑꯩꯈꯣꯏꯅ ꯂꯧ ꯑꯩꯈꯣꯏꯒꯤ ꯅꯣꯔꯠ ꯏꯁꯀꯤꯗꯤ ꯌꯥꯝ ꯇꯥꯡꯉꯦ ꯑꯗꯨꯕꯨ ꯃꯣꯏꯒꯤꯗꯤ ꯌꯥꯝ ꯇꯥꯡꯕ ꯑꯣꯏꯗꯕ ꯃꯥꯜꯂꯦ ꯀꯦꯖꯤꯗ
ꯏꯝꯐꯥꯜꯗꯗꯤ ꯐꯤꯐꯇꯤꯒꯤ ꯅꯥꯏꯟ ꯇꯔꯥꯒꯨꯝꯕ ꯑꯗꯨꯝ ꯄꯤꯌꯦ
ꯃꯔꯟ‌ ꯗꯨꯔꯥ
ꯍꯣꯏ ꯃꯇꯝ ꯑꯣꯏꯕꯅꯤꯅ ꯌꯥꯝ ꯆꯥꯎꯕꯗꯤ ꯅꯠ ꯇꯦ ꯄꯤꯛꯄ ꯎꯝ
ꯄꯤꯛ ꯄꯤꯛ ꯄꯤꯛ ꯍꯣꯏꯗꫭ ꯑ ꯎꯝ ꯑꯁꯤꯗꯗꯤ ꯀꯦꯖꯤꯗ ꯑꯣꯟ ꯀꯦꯖꯤ ꯗ ꯑꯣꯏꯅ ꯑꯣꯜꯂꯦꯕ ꯋꯥꯟ ꯐꯤꯐꯇꯤ ꯀꯦꯖꯤꯗ ꯎꯝ
ꯑꯩꯈꯣꯏ ꯑꯗꯨꯕꯨ ꯑꯩꯈꯣꯏꯗꯗꯤ ꯇꯨ ꯍꯟꯗ꯭ꯔꯦꯠꯇ ꯌꯣꯜꯂꯦ
ꯇꯥꯡꯉꯤꯍꯦ
ꯁꯧꯔꯤꯁꯨ ꯃ ꯃꯇꯝ ꯑꯣꯏꯕꯒꯤ ꯌꯥꯝ ꯀꯥꯏꯅꯣ ꯐꯪꯕ
ꯑꯣ ꯍꯌꯥ ꯑꯁ ꯇꯔꯥꯒꯤꯁꯨ ꯌꯥꯝ ꯆꯥꯎꯅ ꯆꯥꯎꯅ ꯄꯤꯕꯅꯦ
ꯃꯄꯨꯟ ꯈꯪꯗꯦ ꯀꯌꯥꯒꯤ ꯑꯣꯏꯕ꯭ꯔꯥ ꯌꯥꯝ ꯆꯥꯎꯋꯦ ꯑꯗꯨ ꯌꯥꯝ ꯄꯨꯔꯛꯄꯒꯤ ꯑꯍ ꯑꯝ ꯑꯁꯤ ꯑꯗꯨꯁꯨ ꯃꯄꯨꯟ ꯑꯃꯗ ꯌꯥꯡꯈꯩ ꯌꯥꯡꯈꯩꯗ ꯑꯗꯨꯝ ꯌꯣꯟꯈ꯭ꯔꯣ ꯍꯥꯏꯅ ꯊꯝꯔꯝꯕ ꯑꯗꯨ ꯌꯥꯝ ꯆꯥꯎꯋꯦ ꯀꯨꯟꯒꯤ ꯑꯣꯏꯕ꯭ꯔꯥ ꯀꯌꯥꯒꯤ ꯑꯣꯏꯕꯅꯣ ꯀꯌꯥꯒꯤ ꯄꯨꯔꯛꯄꯒꯤꯅꯣ ꯈꯪ
ꯑꯁ ꯇꯔꯥꯒꯤꯁꯨ ꯌꯥꯝ ꯆꯥꯎꯅ ꯄꯤꯈ꯭ꯔꯕꯅꯦ ꯍꯟꯗꯛꯇꯤ ꯃꯇꯝꯅꯤꯅ ꯑꯗꯨꯒ ꯑꯁꯤ ꯎꯝ ꯎꯝꯠꯅ ꯊꯥ ꯁꯛ ꯌꯥꯝ ꯌꯥꯝ ꯄꯤꯌꯦ ꯇ꯭ꯋꯦꯟꯇꯤ ꯑꯩꯒꯤ ꯀꯦꯖꯤ ꯑꯃ ꯍꯦꯜꯂꯦꯒ
ꯑꯌꯥ ꯌꯥꯝ ꯐꯥꯏꯅ
ꯎꯝ ꯅ ꯏꯉꯣꯟꯗ ꯄ꯭ꯔ ꯍꯥꯏꯥꯏ ꯇꯑꯣꯣ